ꯍꯜꯂꯣ
ꯇꯥꯗ꯭ꯔꯣ
ꯑꯣ ꯇꯥꯔꯦ ꯌꯥꯝ ꯄꯤꯛꯅ ꯇꯥꯏꯌꯦ ꯅꯪ ꯅꯈꯣꯟꯗꯣ
ꯅꯪ ꯅꯪ ꯀꯣꯟꯖꯦꯜꯁꯦ ꯇꯞꯅ ꯇꯥꯏ ꯑꯗꯨꯒꯤꯅꯤ
ꯅꯪꯒꯤꯖꯨ ꯇꯥꯏꯌꯦ ꯍꯍ
ꯑꯍ ꯅꯪ ꯀꯟꯅ ꯉꯥꯡꯖꯦ ꯑꯩ ꯑꯩꯖꯨ ꯀꯟꯅ ꯉꯥꯡꯒꯦ
ꯀꯟꯅ ꯉꯥꯡꯉꯨ ꯀꯩꯅꯣꯅꯦ ꯍ
ꯎꯝ ꯍꯦ ꯑꯦ ꯑꯥ ꯊꯖꯥꯔꯕꯣ
ꯆꯥꯔꯦ
ꯀꯩ ꯃꯊꯦꯜ ꯆꯥꯔꯦ ꯑꯩꯁꯨ ꯀꯩ ꯃꯊꯦꯜ ꯆꯥꯒꯦ
ꯀꯥꯡꯁꯣꯏ ꯑꯃ ꯊꯣꯡꯉꯦ ꯑꯗꯨꯒ ꯁꯤꯡꯖꯨ ꯑꯃꯒ ꯆꯥꯔꯦ ꯅꯣꯏꯗꯤ ꯍꯥꯥ ꯍꯜꯂꯣ
ꯇꯥꯕ꯭ꯔꯣ
ꯇꯥꯗꯕ꯭ꯔꯣ
ꯇꯥꯏ ꯇꯥꯏ ꯈꯣꯟꯖꯦꯜꯗꯣ ꯑꯁ ꯀꯣꯕꯤ ꯁꯝꯖꯦꯊ ꯍꯥꯏꯕ꯭ꯔꯥ ꯑꯗꯨ ꯆꯥꯏꯗ
ꯑꯍꯥꯎꯕꯅꯤꯀꯣ ꯍꯧꯖꯤꯛ ꯃꯇꯝꯁꯤꯗ
ꯑꯩꯁ ꯆꯥ ꯁꯪꯗꯦ ꯆꯥꯕ ꯌꯥꯗꯕ ꯑꯗꯨꯝ ꯄꯨꯛ ꯊꯟꯅꯕꯒꯤ ꯆꯥ
ꯎꯝ ꯑꯦ ꯍꯧꯖꯤꯛꯄꯨ ꯀꯣꯕꯤ ꯊꯝꯆꯦꯠ ꯊꯣꯛꯄ꯭ꯔꯣ
ꯈꯪꯗꯦ ꯀꯥꯏꯗꯒꯤ ꯑꯥ ꯀꯩꯅꯣꯗꯒꯤ ꯄꯨꯔꯛꯄ ꯑꯥꯗꯒꯤ ꯄꯨꯔꯛꯄ ꯑꯗꯨꯒꯤꯅꯤꯗ ꯂꯩꯔꯒ ꯄꯨꯔꯛꯄ ꯃꯥꯜꯂꯦꯗꯦ ꯆꯤꯡ ꯂꯣꯝꯗꯒꯤ ꯄꯨ ꯆꯤꯡ ꯂꯣꯝꯗꯒꯤ ꯄꯨꯔꯛꯄ
ꯑꯣ
ꯁꯤꯃꯨ ꯐꯥꯏ ꯐꯥꯏ ꯀꯩꯅꯣꯆꯦ
ꯀꯣꯕꯤ ꯂꯩꯗꯨꯣ ꯀꯩꯁꯨ ꯊꯣꯛꯄ ꯎꯗ꯭ꯔꯦꯕ
ꯎꯝ ꯍꯧꯖꯤꯛꯇꯤ ꯑꯗꯨꯗꯤ ꯎꯗꯦꯗ ꯈꯪꯗꯦ ꯑꯩꯁꯨ ꯉꯔꯥꯡ ꯀꯩꯅꯣ ꯑꯩꯈꯣꯏ ꯕꯕꯥ ꯆꯤꯡ ꯀꯥꯈꯤꯕꯀꯣ
ꯎꯝ
ꯑꯗꯨꯒꯤ ꯑꯁ ꯈꯔ ꯌꯥꯝꯗꯦꯗ ꯈꯤꯇꯪꯅꯤꯗ ꯄꯨꯔꯛ ꯑꯗꯣ ꯆꯔꯥ ꯑꯃꯈꯛꯀꯤ ꯑꯃꯛꯇꯪꯒꯤꯅꯤꯗ
ꯎꯝ ꯅꯣꯏ ꯆꯤꯡꯒ ꯅꯛꯅꯕ꯭ꯔꯣ
ꯆꯤꯡ ꯅꯛꯅꯗꯦ ꯂꯥꯞꯄꯦ
ꯅꯣꯏꯅ ꯄ꯭ꯂꯦꯟ ꯇꯝꯗ
ꯎꯝ ꯇꯝ ꯍꯥꯏꯔꯁꯨ ꯇꯝꯁꯨ ꯅꯠꯇꯦ ꯆꯤꯡꯁꯨ ꯅꯠꯇꯦ ꯃꯌꯥꯏ ꯍꯥꯏꯇꯥꯔꯦ ꯑꯩꯈꯣꯏꯗꯤ
ꯑꯣ
ꯇꯝ ꯂꯥꯞꯁꯨ ꯂꯥꯞꯇ꯭ꯔꯤꯗ ꯑꯩꯈꯣꯏꯔꯣꯝꯗꯒꯤ ꯇꯝ ꯂꯥꯛꯇꯣꯁꯦ ꯄꯨꯡꯈꯥꯏ ꯆꯠꯇꯦꯗ
ꯑꯣꯍꯣ ꯑꯗꯨꯗꯤ ꯌꯥꯝ ꯅꯛꯑꯦ ꯀꯩꯅꯣ
ꯑꯗꯨꯅꯦ ꯅꯣꯏꯗꯤ
ꯑꯗꯨꯗꯤ ꯅꯣꯏ ꯌꯨꯝꯗꯩ ꯏꯝꯐꯥꯜꯗꯒꯤ ꯌꯥꯝꯅ ꯅꯛꯄ꯭ꯔꯥ
ꯍꯣꯏ ꯀꯤꯂꯣꯃꯤꯇꯔ ꯀꯨꯟ ꯀꯨꯟ ꯆꯠꯂꯦ
ꯑꯣ ꯍꯣ ꯌꯥꯝ ꯅꯦ
ꯂꯥꯞꯄ ꯑꯣꯏꯗ꯭ꯔꯦꯗꯤ ꯅꯣꯏꯗꯤ
ꯂꯧꯁꯤꯟꯕ ꯉꯝꯗꯕ ꯅꯣꯏ ꯆꯤꯡꯗ ꯀꯅꯥ ꯂꯩꯒꯦ ꯅꯣꯏ ꯄꯥꯎꯩ ꯆꯠꯂꯨꯏ ꯍꯥꯏꯗꯣ
ꯑꯁ ꯀꯩꯅꯣ ꯑꯣꯏꯈꯤꯕꯅꯤꯗ ꯑꯩꯈꯣꯏ ꯑꯩꯈꯣꯏ ꯏꯄꯨꯒꯤꯀꯣ ꯂꯨꯍꯣꯡꯅꯕ ꯀꯩꯅꯣ ꯇꯧꯕ ꯆꯠꯄ
ꯅꯣꯏ ꯄꯨꯒꯩꯕ
ꯃꯥ ꯍꯟꯗꯛ ꯀꯩꯅꯣ ꯂꯨꯍꯣꯡꯅꯤꯡꯉꯥꯏꯀꯣ
ꯅꯣꯏ ꯄꯨꯔ ꯍꯥꯏꯁꯦ
ꯎꯝ
ꯅ ꯄꯣꯂꯣ ꯍꯣꯡꯗꯣꯏꯕ
ꯑꯩꯈꯣꯏ ꯏꯄꯨ ꯍꯥꯏꯕꯗꯤ ꯑꯩꯈꯣꯏ ꯏꯃꯥ ꯃꯅꯥꯎ ꯃꯄꯥ ꯍꯥꯏꯕꯇꯥꯥꯔꯦ
ꯍꯣꯏꯅꯦ ꯑꯩꯈꯣꯏ ꯄꯨ ꯂꯨꯍꯣꯡꯕꯒ ꯍꯥꯏꯔꯛꯄꯗꯨꯗꯤ
ꯏꯄꯨ ꯑꯗꯨꯝ ꯍꯥꯏ ꯀꯧꯏꯗꯤ ꯑꯩꯈꯣꯏꯗꯤ
ꯑꯣ ꯑꯣ ꯑꯣ ꯑꯣ ꯁꯣꯔꯤ ꯁꯣꯔꯤ ꯑꯩ ꯈꯪꯗꯕꯩꯅꯦ
ꯈꯪ ꯀꯁꯤꯕꯨ ꯑꯗꯔꯈ ꯃꯤ ꯀꯣꯔꯣ ꯈ ꯈꯦꯅꯅꯤꯅꯀꯣ ꯇꯧꯔꯝꯃꯤꯅꯦ ꯅꯣꯏꯒꯤ ꯇꯣꯉꯥꯟꯅ ꯑꯩꯈꯣꯏ ꯇꯣꯉꯥꯟꯥꯟꯕꯅꯤꯗꯣ ꯃꯦꯡꯀꯣꯀꯥꯎꯗ ꯅꯣꯏ ꯑꯩꯈꯣꯏꯅ ꯎ ꯄꯨꯨ ꯍꯥꯏꯔꯗꯤ ꯅꯣꯏꯗꯤ ꯍꯅꯨꯕ ꯁꯤꯡꯕꯨ ꯀꯧꯕꯧ ꯃꯥꯜꯂꯦꯈꯠꯂꯨꯨꯔꯅꯤ
ꯑꯦ ꯑꯩꯗꯤ ꯏꯄꯨ ꯍꯥꯏꯅ ꯇꯥꯔꯨꯔꯦ
ꯎꯝ
ꯑꯗꯨꯒꯤꯅꯤ ꯑꯩꯈꯣꯏ ꯒ꯭ꯔꯥꯟꯐꯥꯗꯔꯗꯣ
ꯑꯣ
ꯑꯥ ꯑꯗꯨꯒꯨꯝꯕꯗꯣ ꯏꯄꯨ ꯑꯩꯈꯣꯏꯅ ꯄꯨꯄꯨ ꯀꯧꯋꯦꯕ ꯏꯄꯨ ꯄꯨꯄꯨ ꯀꯧꯋꯦꯕ
ꯎꯝ ꯁꯪꯗ ꯃꯇꯝꯅ ꯐꯠꯇꯕꯅꯤꯅ ꯀꯃꯥꯏꯅ ꯇꯧꯗꯣꯏꯔꯀꯦ ꯍꯥꯏꯕꯇꯥꯔꯦ
ꯎ
ꯎꯝ ꯀꯩ ꯂꯨꯍꯣꯡꯗ ꯂꯥꯏꯔꯒ ꯅꯨꯄꯤ ꯊꯤꯗ꯭ꯔꯁꯨ ꯇꯝꯃꯤ ꯏꯟꯅ ꯂꯩ ꯌꯥꯕ ꯈꯪꯗꯦ
ꯄꯤꯁ ꯎ ꯊꯤꯗꯕꯤꯗ ꯂꯩꯕ ꯉꯝꯒꯗ꯭ꯔꯣ ꯅꯪꯕꯣ
ꯌꯦꯗꯤ ꯀꯩꯅ
ꯀꯔꯤꯌꯥ
ꯁꯔꯤꯅ ꯅꯨꯡꯉꯥꯏꯕꯅꯦ
ꯑꯗꯨꯅ ꯍꯦꯟꯅ ꯅꯨꯡꯉꯥꯏꯌꯦ
ꯎꯝ ꯅꯨꯡꯉꯥꯏꯌꯦꯕ ꯑꯩꯕꯨꯗꯤ ꯇꯧꯗꯦ ꯑꯍꯩꯕ ꯑꯩꯈꯣꯏ ꯈꯨꯟꯗ ꯂꯣꯏ ꯂꯩꯅꯔꯤꯁꯦ ꯌꯦꯡꯕ ꯀꯥꯟꯗꯀꯣ ꯃꯣꯏ ꯅꯨꯡꯉꯥꯏꯅ ꯂꯩꯌꯦꯕ
ꯑꯣ ꯅꯨꯄꯤ ꯊꯤꯗꯕꯁꯤꯡꯁꯦ
ꯎꯝ ꯍꯥꯏꯗꯤ ꯂꯥꯡꯕ ꯈꯣꯠꯄ ꯇꯧꯅꯤꯡꯉꯁꯨ ꯑꯗꯨꯝ ꯃꯣꯏ ꯃꯁꯥ ꯃꯁꯥꯅ ꯇꯧ ꯌꯥꯏꯗꯅ ꯅꯨꯄꯤ ꯂꯩꯕ ꯅꯨꯄꯤ ꯂꯩꯔꯗꯤ ꯈꯣꯠꯂꯦ ꯍꯥꯏꯗꯤ ꯆꯠꯊꯣꯛ ꯆꯠꯁꯤꯟꯁꯨ ꯈꯔ ꯅꯨꯡꯉꯥꯏꯇ꯭ꯔꯦꯅ
ꯑꯗꯣ ꯑꯩ ꯀꯩꯅꯣꯝ ꯍꯥꯏꯒꯦ
ꯍꯥꯏꯔꯣ
ꯑꯗꯣ ꯅꯪꯗꯣ ꯅꯨꯄꯤ ꯊꯤꯔꯦ ꯈꯜꯂꯣꯕꯀꯣ
ꯎꯝ
ꯅꯪꯒꯤ ꯅꯨꯄꯤꯗꯨꯁꯨ ꯐ꯭ꯔꯤꯗꯝꯗ ꯃꯥꯒꯤ ꯇꯧꯅꯤꯡꯕꯗ ꯇꯧꯔꯗꯤ ꯅꯪ ꯅꯨꯡꯉꯥꯏꯒꯗ꯭ꯔꯥ
ꯑꯗꯨꯕꯨꯗꯤ ꯊꯤꯕ ꯑꯩꯅ ꯑꯩꯅ ꯍꯥꯏꯁꯦ ꯊꯤꯗꯕꯤꯗ ꯍꯥꯏꯕꯅꯤꯅ ꯀꯤꯕꯨ ꯊꯤꯗꯤꯦ ꯀꯩꯣ ꯄꯥꯏ ꯂꯩ ꯑꯗꯨꯗꯤꯗꯥꯝ ꯌꯥꯔ ꯔꯑꯦ
ꯑꯗꯨꯅꯦ ꯅꯨꯄꯤꯁꯨ ꯂꯣꯏꯅ ꯄꯥꯝꯃꯦꯕꯀꯣ ꯍꯥꯏꯗꯤ ꯑꯗꯨꯁꯨ ꯂꯣꯏ ꯄꯥꯝꯃꯝꯗꯣꯏꯅꯦꯕ ꯑꯗꯨꯕꯨ ꯃꯥ ꯂꯣꯏꯅꯃꯛ ꯁꯦꯀ꯭ꯔꯤꯐꯥꯏꯁ ꯇꯧꯗꯣꯏꯅꯦꯕ ꯅꯠꯇ꯭ꯔꯥ ꯑꯗꯨ ꯅ ꯑꯩꯅ ꯅꯨꯄꯤ ꯊꯤꯔꯗꯤ ꯆꯠꯅꯤꯡꯕ ꯈꯣꯠꯅꯤꯡꯕ ꯌꯥꯔꯔꯣꯏ ꯅꯨꯄꯤꯁꯨ ꯅꯨꯄꯥꯗ ꯃꯌꯨꯝ ꯄꯥꯜꯂꯗꯤ ꯃꯥꯁꯨ ꯃꯥꯒꯤ ꯂꯣꯏꯅꯃꯛ ꯁꯦꯀ꯭ꯔꯤꯐꯥꯏꯁ ꯇꯧꯈ꯭ꯔꯅꯤ ꯆꯞ ꯃꯥꯟꯅꯩꯌꯦ ꯑꯗꯨ ꯀꯩꯅꯣ ꯅꯨꯄꯤ ꯊꯤꯔꯗꯤ ꯊꯤꯡꯉꯛꯑꯅꯤ ꯈꯣꯠꯂꯅꯤꯗꯣ ꯍꯥꯏꯒꯅꯣ ꯅꯪꯁꯨ ꯅꯪꯒꯤ ꯅꯨꯄꯤꯗꯣ ꯊꯤꯔꯗꯤ ꯗꯤ ꯅꯪꯒꯤ ꯅꯨꯄꯤꯗꯨꯅ ꯆꯠꯅꯤꯡ ꯆꯠꯅꯤꯡ ꯆꯠꯄꯗ ꯅꯪ ꯊꯤꯡꯒꯅꯤ
ꯊꯤꯡꯕ ꯑꯗꯨꯕꯨꯗꯤ ꯊꯤꯡꯑꯦ ꯑꯩꯅ ꯍꯥꯏꯗꯤ ꯄꯥꯈꯪ ꯁꯔꯤ ꯑꯣꯏ ꯅꯨꯄꯤ ꯊꯤꯗꯕꯤꯗ ꯑꯗꯨꯝ ꯀꯩꯅꯣ ꯇꯧꯔ ꯂꯩꯕꯗꯣ ꯑꯗꯨ ꯅꯨꯡꯉꯥꯏ ꯍꯥꯏꯕꯤꯅꯗ ꯅꯨꯄꯤꯕꯨ ꯊꯤꯔꯗꯤ ꯍꯥ
ꯅꯪ ꯄꯥꯈꯪ ꯁꯥꯔꯤꯔꯣ
ꯅꯠꯇꯦ ꯀꯗꯥꯏ
ꯑꯪꯅ ꯄꯥꯈꯪ ꯅꯪꯅ ꯄꯥꯈꯪ ꯁꯩꯔꯤ ꯑꯣꯏꯔꯒ ꯂꯩꯕꯁꯤ ꯅꯨꯡꯉꯥꯏ ꯍꯥꯏꯕ ꯑꯗꯨꯗ ꯅꯪꯗꯣ ꯄꯥꯈꯪ ꯁꯩꯔꯤ ꯃꯥꯜꯂꯨꯔꯦꯕ ꯑꯩꯅ
ꯎꯝ ꯅꯨꯡꯉꯥꯏꯒꯅꯤꯗ ꯍꯥꯏꯕꯅꯤꯗ ꯑꯩꯁꯦ ꯑꯗꯨꯃꯥꯏꯅ ꯇꯧꯁꯦꯔ ꯈꯪ
ꯅꯪ ꯆꯍꯤ ꯀꯌꯥ ꯁꯨꯔꯒꯦ
ꯑꯁ ꯑꯉꯥꯡ ꯑꯣꯏꯔꯤꯗ
ꯎꯝ ꯆꯍꯤ ꯑꯅꯤ ꯑꯃ ꯑꯦ ꯃꯥꯒꯤ ꯍꯪꯉꯒ
ꯑꯗꯣ ꯅꯪ ꯍꯥꯏꯔꯛꯑꯣ ꯆꯨꯝꯕ꯭ꯔꯥ ꯌꯦꯡꯕ꯭ꯔꯥ ꯀꯃꯥꯏꯅ ꯇꯧꯕ꯭ꯔꯥ ꯍꯥꯏꯕꯗꯨꯅꯤ
ꯑꯉꯥꯡ ꯂꯣ ꯑꯍꯜꯂꯣ ꯅꯪꯗꯣ
ꯑꯗꯨ ꯅꯪ ꯍꯥꯏꯔꯨꯗꯅ ꯆꯍꯤꯗꯣ
ꯀꯃꯥꯏ ꯈꯪꯗꯣꯏꯅꯣ ꯑꯦ
ꯏꯁ ꯑꯗꯨꯝ ꯍꯥꯏꯔꯛꯄ ꯌꯥꯏꯅ ꯅꯪ ꯆꯍꯤ ꯑꯆꯨꯝꯕ ꯂꯩꯔꯝꯒꯅꯤ ꯍꯥꯏꯕꯗꯣ
ꯊꯥꯔꯇꯤ
ꯑꯗꯨꯗꯤ ꯍꯦꯠꯃꯟꯗ꯭ꯔ ꯅꯪꯁꯨ
ꯅꯪꯅ ꯍꯥꯏꯔꯛꯑꯣ ꯍꯥꯏꯕꯩꯅꯤ ꯀꯩꯅꯣ ꯇ꯭ꯋꯦꯟꯇꯤ ꯇ꯭ꯋꯦꯟꯇꯤ ꯐꯥꯏꯚ
ꯑꯁ ꯌꯥꯝ ꯍꯩꯍꯦ
ꯆꯨꯝꯕ꯭ꯔꯥ
ꯂꯥꯟꯗꯤ ꯂꯥꯜꯂꯦ
ꯏꯁ ꯌꯥꯝ ꯍꯩꯒ ꯀꯥꯏꯅ ꯇ꯭ꯋꯦꯟꯇꯤ ꯁꯤꯛꯁ ꯑꯣ ꯀꯝꯄ꯭ꯂꯤꯠ ꯑꯣꯏꯔꯕꯣ
ꯎꯝ
ꯇ꯭ꯋꯦꯟꯇꯤ ꯁꯕꯦꯟ ꯆꯪꯛꯏꯕ
ꯍꯟꯗꯛ ꯍꯟꯗꯛ ꯊꯥꯅ ꯀꯝꯄ꯭ꯂꯤꯠ ꯑꯣꯏꯔꯤꯕ
ꯇꯣꯏꯟꯇꯤ ꯁꯤꯛꯁꯦ
ꯎꯝ
ꯑꯣ ꯕꯔꯗꯦ ꯂꯣꯏꯈ꯭ꯔꯕꯣ
ꯂꯣꯏꯈ꯭ꯔꯦ
ꯀꯔꯝ ꯀꯥꯟꯗ
ꯑꯥ ꯂꯥꯁ ꯋꯤꯛꯇ
ꯑꯣ ꯕꯤ ꯂꯦꯇꯦꯠ ꯍꯦꯄꯤ ꯕꯔꯊꯗꯦ
ꯌꯥꯏ ꯀꯩꯁꯨꯀꯥꯏꯗꯦ ꯌꯥꯝ ꯅꯨꯡꯉꯥꯏꯔꯦ ꯌꯥꯏꯕ ꯅꯪꯗꯤ ꯀꯃꯥꯥꯏ ꯇꯧꯔꯤꯒꯦ
ꯂꯩꯔꯤ ꯑꯗꯨꯝ
ꯎꯝ ꯄꯥꯟꯈꯤꯔꯣꯏ ꯗꯔꯣ
ꯏꯁ ꯀꯗꯥꯏꯗꯒꯤꯅꯣ ꯎꯝ ꯍꯦ ꯌꯥꯝ ꯋꯥꯠꯂꯤꯀꯣ ꯆꯍꯤ ꯀꯨꯟꯇꯔꯨꯛ ꯀꯨꯟꯇꯔꯦꯠ ꯀꯥꯏ ꯌꯥꯝ ꯑꯉꯥꯡꯅꯤ
ꯄꯥꯈꯪ ꯁꯔꯤꯒꯤ ꯋꯥꯈꯔꯒꯥ ꯈꯜꯂꯗꯅ
ꯅꯪ ꯅꯪꯕꯨꯗꯤ ꯀꯌꯥ ꯁꯨꯨꯔꯒꯦ
ꯒꯦꯁ ꯇꯧꯋꯣ ꯅꯪꯁꯨ
ꯎꯝ ꯑꯩ ꯀꯨꯟ ꯇꯔꯦꯠ ꯀꯨꯟ ꯆꯡꯂꯝꯃꯅꯤꯅꯪ
ꯑꯩꯁꯦ
ꯅꯠꯇ꯭ꯔꯒ ꯀꯨꯟ ꯃꯉꯥ
ꯎꯝ ꯆꯃꯦ ꯆꯨꯝꯃꯦ ꯆꯨꯝꯃꯦ ꯎꯝ ꯍꯦꯜꯂꯦ
ꯍꯦꯜꯂꯦ
ꯎꯝ
ꯑꯗꯨꯗꯤ ꯀꯨꯟꯇꯔꯨꯛ ꯀꯨꯟꯇꯔꯦꯠ
ꯀꯔꯤꯔꯣ ꯑꯃꯨꯛ ꯍꯦꯜꯂꯦ ꯍꯥꯏ ꯀꯨꯟ ꯇꯔꯨꯛ ꯇꯔꯦꯠꯔꯥ
ꯇ꯭ꯋꯦꯟꯇꯤꯁꯤꯛꯁ ꯆꯪꯉꯛꯄ
ꯑꯣ ꯌꯥꯏ ꯌꯥꯏ
ꯎꯝ
ꯑꯥꯁ ꯌꯨꯝ ꯄꯥꯜꯂꯁꯨ ꯌꯥꯔꯦꯗ ꯅꯪꯗꯤ
ꯏꯁ ꯕꯨꯡꯉꯣ ꯀꯗꯥꯏꯗꯒꯤꯅꯣ
ꯈꯨꯟ ꯃꯤ
ꯀꯩꯅꯣ ꯅꯣꯏ ꯑꯗꯨꯃꯥꯏ ꯑꯗꯨꯝ ꯈꯜꯂꯤꯗꯣ ꯀꯩꯒꯤꯅꯣ
ꯑꯩ ꯀꯔꯤ ꯈꯜꯂꯕꯅꯦ ꯑꯗꯨꯃꯛ ꯄꯥꯜꯂꯁꯨ ꯌꯥꯒꯦ ꯍꯥꯏꯕꯗꯨꯕꯨ
ꯑꯥ ꯍꯣꯏ ꯌꯥꯕꯨꯗꯤ ꯌꯥꯔꯝꯃꯅꯤꯗ ꯑꯩꯈꯣꯏꯅ ꯄꯥꯅꯤꯡꯗꯕ ꯍꯥꯏꯇꯥꯔꯦ ꯌꯨꯝꯗꯣ
ꯂꯩꯅꯤꯡꯇꯦꯗ ꯑꯗꯨꯃꯥꯏꯅ ꯂꯩꯕꯗꯤ ꯂꯩꯅꯤꯡꯗꯦꯗ
ꯎꯝ ꯆꯥꯡ ꯅꯥꯏꯅꯗꯤ ꯆꯠꯂꯦ ꯃꯇꯝꯅꯤ ꯃꯇꯝ ꯋꯦꯡꯉꯒ ꯆꯠꯂꯨꯍꯦ ꯉꯥꯟꯃꯜꯂꯁꯨ ꯐꯠꯇꯕꯅꯦ
ꯆꯍꯤ ꯃꯉꯥ ꯇꯔꯨꯛꯃꯨꯛꯇꯤ ꯂꯩꯕ ꯌꯥꯏ
ꯅꯪ ꯀꯌꯥꯃꯨꯛꯇ ꯆꯠꯀꯅꯤ ꯀꯨꯟꯊ꯭ꯔꯥ ꯑꯁ ꯑꯁꯤꯗꯤ ꯊꯦꯡ ꯃꯥꯜ ꯂꯩꯍꯦ
ꯑꯩꯈꯣꯏ ꯂꯥꯏꯔꯤ ꯇꯝꯃꯤꯌꯦ ꯑꯗꯨꯏꯅꯦ
ꯇꯝꯕꯁꯦ ꯂꯥꯏꯔꯤꯛ ꯇꯝꯕ ꯅꯨꯄꯤ ꯆꯦꯟꯕꯁꯨ ꯌꯥꯗ꯭ꯔꯕꯣ ꯍꯥꯏꯁꯤꯕꯣ
ꯌꯥꯗꯦ ꯂꯥꯏꯔꯤꯛ ꯇꯃꯗꯤ ꯏꯅꯤꯡ ꯇꯧꯕ ꯌꯥꯗꯦ
ꯀꯩ ꯀꯩꯀꯩ ꯀꯩꯀꯔꯤ ꯍꯣꯠꯅꯔꯤꯒꯦ
ꯑꯩ ꯂꯥꯏꯔꯤꯛ ꯇꯝꯃꯤ ꯍꯥꯏꯔꯒ
ꯑꯗꯨꯅꯦ ꯀꯩ ꯀꯣꯂꯦꯖꯇ ꯇꯝꯕꯤꯔꯣ ꯅꯠꯇ꯭ꯔꯒ ꯀꯗ ꯃꯥꯁꯇꯔ ꯀꯩꯀꯩꯅꯣ ꯍꯥꯏꯕ ꯍꯥꯏꯕꯗꯨꯗ
ꯃꯥꯁꯇ ꯂꯣꯏꯔꯦ
ꯂꯣꯏꯔꯦ
ꯎꯝ
ꯏ ꯃ ꯃ ꯌꯥꯔꯦ ꯂꯦꯡꯈ꯭ꯔꯣ
ꯏꯁ
ꯑꯁ ꯌꯥꯝ ꯐꯩ ꯃꯤꯗꯤ ꯂꯥꯏꯔꯤꯛ ꯇꯥꯏ ꯋꯥꯡꯅ ꯇꯝꯃꯤꯀꯣ
ꯅꯪꯗꯤ
ꯑꯩꯕꯨꯗꯤ ꯕꯤ ꯑꯦ ꯈꯛꯇ ꯇꯝꯃꯥ ꯇꯣꯛꯈ꯭ꯔꯦ
ꯍꯧꯖꯤꯛ ꯀꯩꯗꯧꯏꯅꯣ
ꯍꯧꯖꯤꯛꯇꯤ ꯀꯩꯗꯧꯅꯤ ꯂꯥꯡꯕ ꯈꯣꯠꯄꯁꯤꯅꯤ
ꯑꯇꯩꯗꯤ ꯀꯩꯝ ꯇꯧꯗꯕ
ꯀꯧꯁ ꯇꯩꯗꯦꯗꯥ
ꯏꯁ ꯍꯥꯏꯖꯤꯟꯕ ꯃꯥꯜꯂꯤꯗ ꯑꯩ ꯔꯗꯔꯦ
ꯆꯥꯃꯗꯤ ꯊꯣꯛꯗꯤ ꯊꯣꯛꯇ꯭ꯔꯤꯗ ꯇꯧꯔꯤ ꯍꯥꯏꯇꯥꯔꯦ
ꯀꯩꯅꯣ ꯇꯧꯁꯦ
ꯌꯦꯟ ꯀꯩꯅꯣꯗ ꯇꯧꯔꯔꯤꯕ ꯔꯤꯝꯁꯇ
ꯐꯤꯝꯁꯇ ꯀꯔꯤ
ꯇꯧꯗꯤ ꯇꯧꯗ꯭ꯔꯦ ꯉꯥꯏꯔꯒ ꯂꯩꯕꯅꯤ
ꯇꯧꯗꯤ ꯇꯧꯔꯗꯣꯏꯔꯣ
ꯀꯝꯇ ꯍ ꯉꯕ ꯉꯝꯗ꯭ꯔꯗꯤ ꯇꯣꯛꯗꯧꯕ ꯆꯍꯤ ꯑꯃ ꯆꯍꯤ ꯑꯃ ꯐꯥꯔꯥꯁ ꯐꯥꯔꯦ ꯉꯥꯏꯕ
ꯑꯇꯩ ꯍꯥꯏꯕꯅꯦ ꯑꯇꯩ ꯅꯪ
ꯑꯇꯩ ꯇꯧ ꯀꯩꯁꯨ ꯇꯧꯗꯤꯌꯦ
ꯌꯨꯝꯗ ꯑꯗꯨꯝ ꯂꯩꯕ
ꯌꯨꯝꯗ ꯍꯟꯗꯛ ꯍꯟꯗꯛ ꯀꯩꯅꯣ ꯐꯦꯕꯋꯥꯔꯤꯗꯒꯤ ꯌꯨꯝ ꯊꯣꯛꯗ ꯉꯥꯏꯔꯤ
ꯀꯩꯗꯧꯔꯤꯕ ꯅꯥꯥꯟꯉ ꯀꯥꯏ ꯂꯩꯔꯣꯏꯕ
ꯃꯄꯥꯟ ꯂꯝꯗ ꯂꯩꯔꯤꯕ
ꯀꯩꯗꯧꯔꯤꯕ ꯀꯩꯗꯧꯔꯤꯅꯣꯕ
ꯑꯗꯨꯗꯔꯣ ꯅꯨꯄꯥꯅꯤꯅ ꯀꯣꯏꯕ ꯂꯥꯡꯕ ꯇꯧꯔꯦ ꯊꯕꯛ ꯈꯔ ꯁꯨꯔꯨꯔꯦ ꯑꯗꯨ ꯂꯣꯏꯔꯦ ꯈꯔ ꯅꯨꯡꯉꯥꯏꯊꯔꯨꯔꯦ
ꯍꯣꯏ ꯅꯨꯡꯉꯥꯏꯒꯗꯕꯅꯦ
ꯅꯨꯡꯉꯥꯏ ꯍꯥꯏꯕꯗꯨ ꯂꯥꯃ ꯈꯣꯏꯠꯔꯣ ꯍꯥꯏꯕꯕꯨ ꯅꯨꯄꯤꯗ ꯅꯤꯁꯥꯗ ꯅꯠꯇꯦꯀꯣ
ꯎꯝ
ꯁꯦꯔꯥꯟ ꯇꯨꯔꯥꯟ ꯈꯜꯂꯝꯅꯤ ꯅꯪ ꯑꯃꯨꯛ
ꯑꯣ ꯈꯟꯗꯦ ꯍꯦ ꯀꯗꯥꯏꯗꯤ ꯈꯟꯕꯅꯣ ꯈꯟꯗꯦ ꯈꯟꯗꯦ
ꯏꯆꯝ ꯆꯝꯅ ꯍꯤꯡꯂꯤꯕ ꯄꯨꯟꯁꯤꯅꯤꯗ ꯑꯩꯈꯣꯏꯗꯤ
ꯅꯪ ꯅꯪ ꯂꯣ ꯍꯥꯏꯁꯦ
ꯆꯝꯃꯟꯗꯅꯀꯣ ꯆꯝꯊꯣꯡ ꯍꯥꯏꯇꯥꯔꯦ
ꯑꯣ ꯀꯥꯟꯅꯗꯦ ꯍꯧꯖꯤꯛ ꯃꯇꯝꯗ ꯆꯝꯕꯁꯦ
ꯀꯩꯒꯤ ꯃꯤ ꯑꯆꯝꯕ ꯌꯥꯝ ꯊꯤꯅꯩ ꯀꯥꯟꯁꯤꯗ
ꯅꯪ ꯆꯝꯕꯩ ꯀꯩ ꯀꯥꯟꯅꯕ ꯐꯪꯉꯒꯦ ꯍꯧꯖꯤꯛ
ꯈꯪꯗꯦ ꯍꯧꯗꯤ ꯀꯩ ꯐꯠꯇꯦ ꯍꯥꯏꯔꯣ
ꯍꯥꯏꯗꯦꯗ
ꯀꯒꯤꯅꯣ ꯅ
ꯍꯧꯖꯤꯛ ꯃꯇꯝꯗꯤꯅꯦ ꯃꯤꯒꯤ ꯃꯃꯤꯠ ꯁꯦ ꯀꯣꯠꯊꯑꯒ ꯑꯩꯉꯣꯟꯗ ꯏꯁꯥꯗ ꯄꯥꯟꯖꯟꯅꯔꯕ ꯃꯇꯝꯅꯦ
ꯏꯁ ꯂꯣꯏꯔꯦꯍꯦ